ꯥꯡꯩ ꯃꯥꯁꯨ ꯑꯣꯏꯕ ꯐꯥꯎ ꯍꯜꯂꯣ
ꯑꯥ
ꯑꯦ
ꯐꯤ ꯐꯣꯜꯂꯤ
ꯑꯥ
ꯐꯤ ꯐꯣꯠꯂꯤꯌꯦ
ꯐꯣꯠꯂꯤꯂꯤꯌꯥꯦ
ꯎꯝ
ꯅꯪꯗꯤ ꯐꯤ ꯐꯣꯠꯂꯤ ꯍꯥꯏꯔꯣ
ꯍꯣꯏ
ꯀꯒꯥꯔꯤ ꯐꯤ ꯐꯣꯟꯂꯤꯕ
ꯍꯥꯏꯕ ꯌꯥꯗꯕ ꯐꯤ
ꯑ
ꯁꯦꯅ
ꯎꯝ ꯍꯥꯏꯒꯦ ꯌꯥꯗ ꯐꯤ ꯐꯂꯦ
ꯑꯉꯥꯡ ꯇꯨꯏꯁꯟ ꯆꯠꯈ꯭ꯔꯕꯣ
ꯆꯠꯇ꯭ꯔꯤꯌꯦ ꯃꯉꯥꯒ ꯃꯈꯥꯏꯗ ꯆꯠꯇꯣꯏ ꯇꯨꯝꯃꯤ
ꯀꯩꯅꯣ ꯇꯧꯗ꯭ꯔꯣ ꯕꯥꯃꯣꯟ ꯈꯦꯆꯒꯤ ꯆꯥꯗ꯭ꯔꯣ
ꯆꯥꯏꯌꯦ ꯆꯥꯏ ꯄꯣꯔꯛꯈꯤꯕꯅꯦ ꯆꯥ ꯈꯤꯇꯪꯗꯤ ꯇꯪꯉꯦ ꯑꯩ ꯅꯪ ꯆꯥꯗ꯭ꯔꯣ
ꯌꯦꯁꯨ ꯆꯂꯃꯦ ꯀꯣꯏꯅꯅꯥꯎꯅ
ꯎꯝ
ꯑ ꯔꯦꯈꯦꯁꯤ
ꯈꯦꯇꯤ ꯍꯥꯎꯋꯦ ꯈꯤꯇꯪ ꯆꯥꯕꯗꯣ ꯍꯥꯎꯋꯦ
ꯎ ꯁꯤꯖꯍ ꯑꯣꯏꯀꯣ
ꯎꯝ
ꯆꯤꯖ ꯍꯥꯎꯋꯏ ꯀꯦ ꯆꯤꯖ ꯍꯥꯎꯤ
ꯀꯥꯡ ꯍꯟꯗꯛ ꯄꯥꯜꯂꯤꯒ ꯅꯥꯏꯅꯅꯤ ꯍꯥꯏꯅꯦ
ꯄꯗꯤꯅꯤꯅꯥꯀꯤ
ꯖꯒꯣꯏꯒꯗꯤ ꯁꯥꯕꯅꯦ ꯄꯥꯜꯂꯤꯗꯣ ꯃꯧꯈꯩꯗꯤ ꯁꯥꯔꯣꯏꯗ ꯆꯥꯠꯂꯥ
ꯍꯗꯦ ꯑꯦꯁꯥ ꯍ ꯁꯛꯅꯕꯅꯤ ꯑꯩ ꯆꯣꯏꯇꯦ ꯆꯣꯡꯕ ꯆꯣꯏꯇꯦ ꯆꯣꯡꯕ ꯀꯥꯏꯅ ꯇꯧꯅꯗꯥꯏꯅꯦ ꯌꯥ ꯂ ꯑꯩꯁꯨ ꯄꯥꯜꯂꯤ ꯇꯧꯁꯦꯅ ꯉꯍꯥꯛ ꯍꯋꯥꯏ ꯑꯃꯨꯛ ꯇꯧꯗ ꯇꯧꯕꯗꯣ
ꯑꯩꯈꯣꯏꯁꯨꯅ ꯍꯋꯥꯏ ꯑꯋꯥꯡ ꯀꯥꯏꯔꯣꯝꯒꯤ ꯑꯃꯈꯛꯇꯤ ꯇꯧꯈ꯭ꯔꯦ ꯂꯩꯁꯥꯕꯤꯒꯦ
ꯍꯝ
ꯈꯨꯅꯧꯔꯣꯝꯒꯤꯁꯨ ꯌꯥꯎꯖꯥꯠꯂꯣ
ꯌꯥꯎꯔꯝꯒꯅꯤ ꯂꯣꯏ ꯂꯣꯏ ꯌꯥꯎꯛꯇꯣꯏꯅꯤ ꯀꯩꯅꯣ
ꯑꯣ ꯀꯔ ꯀꯅꯥꯏꯅ ꯅꯨꯡꯉꯥꯏꯗꯣꯏꯖꯠꯅꯤ ꯍꯟꯇꯛ ꯏꯕꯦꯠꯇꯣ ꯍꯟꯇꯛ ꯂꯥꯏ ꯍꯔꯥꯎꯕ ꯂꯣꯏꯈꯤꯗꯉꯥꯏꯔꯗꯤ ꯑꯗꯨ ꯑꯃꯨꯛ ꯇꯧꯔꯛꯇꯣꯔꯦ
ꯑ ꯃꯥꯅꯦ ꯄꯥꯛꯁꯤ ꯊꯟꯕ꯭ꯔꯥ ꯌꯦꯡ ꯒꯦ ꯑꯃꯨꯛ ꯀꯥꯟꯗ
ꯀꯥꯡꯗ ꯄꯥꯛꯁꯤ ꯊꯜꯂꯅꯤ
ꯎꯝ ꯑꯗꯨ ꯂꯔꯕꯦ ꯑꯗꯨꯃꯥꯏꯅ
ꯎꯝ ꯊꯜꯂꯅꯤ ꯊꯜꯂꯅꯤ ꯀꯩ ꯀꯩ ꯋꯥꯔꯨꯅꯣ
ꯑꯥ ꯀꯥꯏꯩꯅꯣ ꯀꯩꯅꯧ ꯖꯣꯁꯥꯏ ꯌꯥꯝ ꯂꯥꯛꯑꯦ ꯃꯣꯏ ꯇ ꯆꯠꯄ
ꯎꯝ ꯎꯝ
ꯑꯣꯅ ꯔꯪꯒꯤꯖꯣ ꯑꯗꯣ ꯅꯤꯉꯣꯜ ꯄꯥꯜꯂꯤ ꯀꯥꯏ ꯇꯧꯗꯣꯏꯖꯥꯠꯂꯣ
ꯀꯩꯅꯣꯝ ꯇꯧꯔꯛꯄꯗ ꯑꯗꯨꯝ ꯊꯋꯥꯏ ꯌꯥꯎꯋꯦꯕ
ꯍꯥꯝ
ꯀꯩꯅꯣꯝ ꯇꯧꯔꯛꯄꯗ ꯊꯋꯥꯏ ꯑꯗꯨꯝ ꯌꯥꯎꯋꯦꯕ ꯈꯨꯅꯧꯁꯦ
ꯂꯦꯝꯅꯔꯤꯅꯤ ꯈꯪꯗꯦ
ꯑꯥꯎ ꯆꯥꯎꯊꯣꯛꯅꯔꯤꯅꯤ ꯈꯪꯗꯦ ꯇꯧꯗ꯭ꯔꯥ ꯎꯝ ꯈꯨꯅꯧꯒꯤꯗꯤ ꯌꯥꯝ ꯂꯤꯡꯖꯦꯜ ꯃꯥꯟꯅꯩ ꯃꯣꯏꯁꯦ
ꯀꯅꯕꯨ ꯌꯥ ꯂꯖꯌꯥꯅꯤ ꯑꯃ ꯂꯩꯔ
ꯍꯟꯗꯛꯀꯤ ꯄꯥꯜꯂꯤꯗꯨꯁꯨ ꯂꯥꯏ ꯍꯔꯥꯎꯕꯒꯤ ꯃꯣꯏ ꯐꯥꯁ ꯇꯥꯏ ꯍꯥꯏ ꯀꯩꯅꯣ
ꯎꯝ ꯍ ꯃ ꯇꯥꯏꯗꯤ
ꯎꯝ ꯑꯩꯈꯣꯏꯁꯨ ꯌꯥꯝꯕꯗꯤ ꯌꯥꯝꯃꯦ ꯑꯗꯨ ꯑꯣꯏꯇꯥꯔꯁꯨ ꯃꯣꯏꯅ ꯍꯦꯜꯂꯦꯕ
ꯎꯝ ꯃꯣꯏꯅ ꯍꯦꯂꯦ ꯑꯗ ꯑꯩ ꯍꯥꯏꯕꯅ ꯃꯤ ꯌꯥꯝꯕ ꯊꯦꯟꯖꯈ꯭ꯔꯁꯨ ꯁꯛꯇꯤ ꯑꯩꯈꯣꯏꯔꯣꯝꯅ ꯍꯦꯜꯂꯦ ꯍꯥꯏꯕ
ꯍꯦꯜꯂꯦꯍꯦ ꯑꯗꯨꯗꯤ ꯌꯥꯗꯦ
ꯑꯗꯨꯅꯤ ꯒꯠ ꯂꯩꯕ ꯈꯈꯣꯏꯥꯎꯅ ꯍꯦꯟꯗ꯭ꯔꯣ
ꯃꯦꯂꯦ
ꯃꯤꯅ ꯃꯣꯏꯅ ꯌꯥꯝꯕꯒꯤ ꯐꯩ ꯋꯥꯅꯦꯕ ꯑꯗ ꯆꯦꯊꯣꯛ ꯆꯥꯊꯣꯔꯛꯄ ꯑꯣꯏꯔꯣ ꯐꯤꯖꯦꯛꯛꯇ ꯑꯣꯏꯔꯣ ꯍꯣꯏꯔꯣꯝ ꯍꯦꯟꯗ꯭ꯔꯣ ꯌꯥꯝꯅ
ꯍꯦꯜꯂꯦ ꯍꯦꯜꯂꯦ ꯑꯗꯨꯗꯤ
ꯎꯝ
ꯍꯣꯏ
ꯑꯗꯩ ꯖꯒꯣꯏ ꯗ꯭ꯔꯦꯁ ꯖꯒꯣꯏꯒꯤ ꯗ꯭ꯔꯦꯁꯃꯛꯇ ꯑꯣꯏꯔꯣ ꯑꯩꯈꯣꯏꯔꯣꯝꯅ ꯑꯗꯨꯝ ꯍꯦꯟꯕꯅꯤ ꯑꯗꯨꯗꯤ
ꯑꯗꯨꯃꯥꯏꯅ ꯂꯥꯏ ꯍꯔꯥꯎꯋꯦ ꯑꯗꯨꯃꯥꯏꯅ ꯈꯨꯅꯧ ꯌꯣꯡꯗꯣꯡ ꯑꯗꯒꯤ ꯃꯈꯥ ꯑꯀꯥꯏ ꯀꯩꯀꯩ ꯂꯣꯏꯅ ꯄꯥꯜꯂꯤꯗ ꯑꯗꯨꯃꯥꯏꯅꯅꯥꯍꯜꯂꯗꯤ ꯐꯅꯝꯃꯤꯅꯤ
ꯅꯥꯏꯅꯤ ꯍꯥꯏꯌꯦ ꯑꯗꯨꯃꯥꯏꯅ ꯄꯥꯜꯂꯤ ꯑꯗꯨꯅ ꯅꯪ ꯄꯛꯁꯤꯃꯨꯛ ꯊꯟꯕꯗ ꯌꯦꯡꯍꯧꯔꯑꯣ ꯍꯥꯏꯕ
ꯑꯥ ꯌꯦꯡꯍꯧꯒꯦ ꯑꯗꯨꯃꯥꯏꯅ ꯌꯥꯕ꯭ꯔꯥꯅ ꯈꯔ ꯇꯥꯟꯕ ꯌꯥꯕ꯭ꯔꯅ
ꯗꯥ ꯑꯩ
ꯑꯩꯗꯤ ꯁꯦꯡ ꯆꯍꯤꯒ ꯁꯀ
ꯎꯝ ꯏꯁꯩꯒ ꯁꯥꯛꯑꯒ ꯅꯨꯡꯉꯥꯏꯕꯅꯦꯕ ꯑꯗꯣ
ꯎꯝ ꯁꯣꯏꯇꯦ ꯆꯣꯡꯕ ꯀꯥꯏꯅ ꯇꯧꯕꯅꯦꯗ ꯌꯥꯝ ꯔꯣꯃꯥꯟꯖꯤꯛ ꯍꯣꯏ ꯃꯣꯏ ꯖꯍꯥ ꯂꯣꯏ ꯂꯥꯛꯑ ꯂꯥꯑ ꯆꯍꯤꯗ
ꯑꯥ ꯈꯣꯏ ꯇꯩ ꯍꯣꯏ
ꯍꯣꯏ ꯍꯣꯏꯇꯩ ꯍꯣꯏ
ꯎꯝ
ꯅꯨꯡꯉꯥꯏꯕꯅꯦ ꯄꯀꯥ ꯁꯅꯥꯒ ꯀꯧꯔ ꯁꯛꯀꯗꯝꯕꯅꯤꯅꯦ ꯑꯗꯨꯗꯤ
ꯃꯥꯅꯦ
ꯄꯀꯥꯥꯁꯅꯥ ꯀꯧꯔ ꯑꯃꯝꯇꯪ ꯁꯛꯑꯗꯤ ꯐꯗꯧꯅꯤ ꯑꯩꯈꯣꯏꯁꯦ ꯁꯖꯨꯗ ꯍꯥꯏꯈ꯭ꯔꯗꯤ ꯊꯣꯛꯀꯅꯤ ꯄꯀꯥꯁꯅꯥ ꯇꯕꯒꯦ
ꯎꯝ
ꯃꯣꯏ ꯃꯅꯥꯎꯄꯤꯍꯧꯋꯦꯕ
ꯑꯥ
ꯄꯀ ꯁꯅꯗꯣ
ꯎꯝ ꯑꯗꯨ
ꯄꯩꯁꯥ ꯌꯥꯝꯃꯝꯅꯤꯅꯦ ꯃꯣꯏꯁꯤꯗꯤ
ꯌꯥꯅꯤ ꯄꯁꯥ ꯌꯥꯏꯖ ꯀꯩꯅꯣꯅꯤ ꯐ
ꯃꯣꯏ ꯂꯩꯕꯨ ꯂꯩꯔꯝꯃꯅꯤꯗ ꯀꯥꯡꯒꯦ
ꯂꯩꯔꯝꯒꯅꯤ
ꯍꯥꯟꯅꯗꯒꯤꯩ ꯍꯧꯅ ꯑꯗꯨꯝ ꯅꯦꯛꯑꯒ
ꯃꯣꯏꯗꯤ ꯃꯃꯤꯡ ꯆꯠꯄ ꯃꯤꯅꯤꯅꯕꯀꯣ
ꯎꯝ
ꯂ ꯀꯥꯟ ꯇꯧꯔꯣꯒꯅꯦ
ꯎꯝ ꯂꯩꯔꯝꯃꯅꯤꯕ
ꯎꯝ
ꯅꯪꯕꯨ ꯅꯨꯡꯉꯥꯏꯅꯤꯁꯦ ꯂꯥꯏ ꯍꯔꯥꯎꯕ ꯑꯣꯏꯈꯤꯕꯒ ꯑꯗꯨꯝꯨꯛ ꯑꯗꯨ ꯂꯣꯏꯕꯗ ꯑꯃꯨꯛ ꯉꯥꯎ
ꯀꯗꯎ ꯑꯦꯕ
ꯇꯥꯏ ꯍꯔꯥꯎ ꯂꯣꯏꯈꯤꯕꯒ ꯑꯗꯨ ꯑꯃꯨꯛ ꯑꯗꯨꯒ ꯑꯗꯨ ꯂꯣꯏꯔꯀꯥꯟꯗ ꯑꯃꯨꯛ ꯅꯥꯥꯎꯕꯅ
ꯎꯝ ꯃꯥꯅꯦ ꯑꯗꯩ ꯀꯆꯟꯖꯔꯃꯥ ꯑꯗꯩ ꯀꯩ ꯃꯊꯪ ꯃꯊꯪ ꯅꯣꯏ ꯂꯥꯛꯇꯦ ꯑꯩꯈꯣꯏ ꯃꯤꯇꯩꯒꯤ ꯍꯔꯥꯎ ꯀꯨꯝꯍꯩ ꯁꯨꯡꯂꯦꯞ ꯂꯦꯞꯇꯦ ꯍꯥꯏꯗꯣ
ꯊꯣꯛꯂꯛꯦꯞ ꯂꯦꯞꯇꯦ ꯁꯨꯝ ꯁꯦꯒꯥꯏꯔꯅꯦ ꯄꯣꯠꯆꯠꯂꯤꯅꯦ
ꯅꯅ ꯆꯨꯂꯂꯦ ꯏꯔꯇꯦ ꯔꯄꯃꯦꯃꯦ ꯑ
ꯎꯝ ꯁꯣꯝꯗꯅ ꯂꯥ ꯂꯥꯟ ꯇꯧꯕ ꯁꯣꯝꯗꯅ
ꯑ
ꯁꯨꯕꯤꯅꯥ ꯍꯧꯨꯁꯨ ꯇꯔꯥꯃꯉꯥꯗꯪ ꯁꯨꯗ ꯉꯥꯏꯔꯤꯌꯦ
ꯍꯣꯏ ꯀꯩꯗꯧꯋꯦꯕ
ꯁꯨꯕꯤꯅꯥꯎꯁꯨ ꯇꯔꯥꯃꯉꯥꯗꯪ ꯁꯨꯗ ꯉꯥꯏꯔꯤꯌꯦ
ꯑꯥ
ꯑ ꯍꯣꯔꯦꯟ ꯅꯨꯡꯗꯥꯡ ꯇꯧꯔꯛꯀꯦ ꯑꯃꯝꯇ ꯁꯨꯍꯟꯒꯦ ꯑꯅ ꯑꯩꯁꯨ ꯀꯅꯥꯗꯅꯣ ꯇꯧꯔꯛ ꯑꯩ ꯀꯨꯟꯊ꯭ꯔꯥ ꯃꯉꯥꯁꯦ ꯀꯨꯟꯊ꯭ꯔꯥ ꯄꯥꯂ ꯌꯥꯁꯨ ꯁꯋꯥꯅꯤꯗꯤ
ꯑꯝ ꯅꯪꯒꯤ ꯇꯧꯕ ꯌꯥꯗꯕꯅ ꯇꯧꯔꯕ ꯌꯥꯔꯕꯣ
ꯌꯥꯔꯦ ꯉꯁꯥꯏ ꯉꯥꯏꯍꯥꯛ ꯂꯩꯔꯒ
ꯑꯣ
ꯉꯥꯏꯍꯥꯛ ꯂꯩꯔ ꯑꯗꯨꯝ ꯌꯥꯕꯅꯦ
ꯑ ꯑꯩꯁꯨ ꯉꯁꯥꯏ ꯀꯩꯅꯣꯗ ꯊꯣꯏꯕꯤꯅꯥꯎꯗ ꯇꯧꯕꯗꯨ ꯑꯗꯨꯕꯤ ꯆꯥꯔ ꯇꯧꯕꯗꯣ
ꯎꯝ
ꯌꯥꯗꯦꯅ ꯇꯧꯕ ꯎꯗꯤ ꯀꯣꯟꯅ ꯑꯃꯨꯛ ꯇꯧꯔ ꯍꯥꯂꯑ ꯌꯥꯏꯑꯦ
ꯌꯥꯕꯅꯦ ꯉꯥꯏꯍꯥꯛ ꯂꯩꯔꯒ
ꯑ
ꯐꯝꯃꯒꯒ ꯂꯩꯅꯤꯡꯗ꯭ꯔꯦꯗ ꯇꯨ ꯇꯨ ꯂꯩꯅꯤꯡꯉꯦ ꯏꯁꯥꯁꯦ꯫
ꯍꯟꯗꯛ ꯑꯃꯨꯊꯣꯏꯁꯨ ꯑꯃꯨꯛ ꯇꯧꯔꯛꯑꯝꯃꯦ꯫
ꯑꯥ
ꯗꯃꯨꯊꯣꯏꯁꯨ ꯌꯥꯗꯦꯌꯦ ꯐꯣꯟꯗꯣ ꯀꯩꯒꯤꯅꯣ ꯈꯪꯗꯦ꯫ ꯀꯂꯤꯌꯥ ꯆꯪꯕ ꯁꯨꯌꯥ ꯌꯥꯗ꯭ꯔꯦꯅ ꯍꯥꯏꯌꯦ꯫
ꯑꯗꯨꯗꯤꯅꯦ ꯑꯗꯨꯗꯣ ꯀꯛꯊꯠꯈ꯭ꯔ ꯃꯀꯣꯛꯇꯩ ꯑꯃꯨꯛ ꯗꯥꯎꯟꯂꯣꯗ ꯇꯧꯔꯒ ꯇꯧꯒꯗꯝ꯫
ꯀꯌꯥ ꯆꯪꯕ ꯁꯨꯌꯥ ꯌꯥꯗ꯭ꯔꯦꯅ ꯍꯥꯏ ꯑꯗꯨ ꯃꯣꯏ ꯃꯆꯦꯗ ꯑꯝꯇ ꯍꯪꯈꯤꯒꯦ ꯑꯗꯨꯒ ꯍꯣꯔꯦꯟꯗꯥꯡ ꯁꯥꯔꯁꯤ ꯃꯥꯅ ꯃꯨꯛ ꯇꯧꯔꯛꯑꯦꯕ ꯑꯩꯅ ꯐꯣꯟ ꯄꯥꯏꯔꯛꯇꯦꯕꯗꯣ ꯍꯕꯗꯣ꯫ ꯃꯥ ꯑꯃꯨ ꯇꯧꯔꯛꯑꯦ ꯅꯪꯅ ꯐꯣꯟꯒ ꯁꯨꯄꯥꯏ ꯄꯥꯏꯔꯛꯇꯦꯅꯦꯅ ꯍꯥꯏꯕ ꯊꯕꯛ ꯀ ꯆꯤꯟꯕꯒ ꯀꯂꯤꯌꯥ ꯆꯪꯕ ꯁꯨꯡꯌꯥ ꯌꯥꯗꯕ ꯑꯗꯨꯒꯅꯤꯅ ꯍꯥꯏ꯫ ꯃꯣꯏ ꯃꯆꯦꯗ ꯑꯝꯇ ꯍꯪꯉꯒ ꯁꯦꯝꯒꯤꯒꯦ ꯑꯗꯨꯒ
ꯃꯥꯥꯏ ꯑꯗꯨꯗꯤ ꯄꯨꯂꯞ ꯀꯛꯊꯠꯈ꯭ꯔꯒ
ꯄꯨꯂꯞ ꯀꯛꯊꯠꯈꯔꯒ ꯑꯃꯨꯛ ꯅꯧꯅ ꯏꯟꯁꯔꯣ ꯇꯧꯔꯒ ꯑꯃꯨꯛ ꯇꯧꯔꯗꯤ ꯌꯥꯅꯤ꯫
ꯈꯪꯗꯦ ꯑꯗꯨꯅ ꯐꯗꯣꯔꯥ꯫ ꯈꯣꯏ ꯄꯨꯔꯅꯤꯃꯥꯒꯤꯁꯨ ꯉꯔꯥꯡ ꯆꯤꯡꯉꯣꯅ ꯆꯤꯡꯈ꯭ꯔꯕꯅꯦ꯫ ꯀꯩꯅꯣꯝ ꯋꯥꯠꯂꯤꯅ ꯌꯥꯗꯦ ꯍꯥꯏꯕꯅꯦ ꯇꯧ ꯌꯥꯗ꯭ꯔꯕ ꯈꯪꯗꯦ꯫
ꯑꯈꯣꯏ ꯆꯦꯍꯣꯢ ꯄꯤꯈꯤꯕꯅꯦ ꯌꯥꯗꯤ ꯌꯥꯔꯕꯅꯦ ꯑꯗꯨꯒ ꯀꯔꯤꯅꯣꯝꯃ ꯋꯥꯠꯂꯤ ꯍꯥꯏꯔꯛꯏ ꯃꯥꯏꯁꯨ꯫
ꯑ ꯑꯗꯨꯅꯦ ꯄꯨꯔꯅꯤꯃꯥꯒꯤꯁꯨ ꯗꯨꯃꯥꯏꯅ ꯍꯥꯏꯌꯦ ꯀꯩꯅꯣꯝ ꯋꯥꯠꯂꯤꯅ꯫
ꯄꯨꯔꯅꯤꯃꯥꯒꯤ ꯀꯔꯤ ꯋꯥꯠꯂꯤꯕ?
ꯈꯪꯗꯦ ꯀꯩꯅꯣꯝꯃ ꯋꯥꯠꯂꯦ ꯍꯥꯏꯌꯦ ꯉꯔꯥꯡ꯫
ꯏꯆꯦ ꯄꯨꯔꯅꯤꯃꯥꯒꯤꯗꯨꯗꯤ ꯑꯩꯅ ꯌꯦꯡꯉ ꯈꯪꯅꯤ꯫
ꯑꯗꯨꯗ ꯑꯩꯅ ꯅꯉꯣꯟꯗ ꯌꯦꯡꯍꯜꯂꯣ ꯍꯥꯏꯕ ꯔꯕꯤꯇꯥꯅ ꯉꯔꯥꯡ ꯇꯧꯋꯦ ꯍꯥꯏꯕꯅꯦꯕ꯫
ꯑ
ꯑꯩꯅ ꯅꯉꯣꯟꯗ ꯌꯦꯡꯍꯜꯂꯣꯅ ꯍꯥꯏꯒꯤꯝꯃꯦꯕ꯫
ꯈꯣꯏꯆꯦꯒꯤꯗꯨꯁꯨꯅꯦ ꯑꯩꯅ ꯌꯦꯡꯉꯒ ꯄꯥꯏꯔꯗꯤ ꯑꯗꯨꯝ ꯌꯥꯗꯧꯅꯦꯕꯀꯣ꯫ ꯃꯥꯅ ꯅꯝꯕꯝꯗꯣ ꯑꯗꯨꯗꯣ ꯑꯗꯥꯗꯣꯅ ꯁꯨꯝ ꯇꯧ ꯂꯩꯌꯦꯕ ꯇꯣꯑꯣ ꯀꯣꯟꯅ ꯁꯦꯝꯕꯤꯔꯒꯦꯅ ꯆꯍꯤꯝ ꯂꯩꯔꯤꯖꯤꯕꯨꯟ ꯑꯗꯣ ꯆꯍꯤꯝ ꯂꯩꯔꯦ ꯍꯥꯏꯖꯦ ꯃꯤꯅ ꯇꯧꯔ ꯇꯧꯔꯒ ꯁꯥꯟꯅꯈꯤꯕꯗꯨꯗꯤ ꯄꯩꯁꯥꯗꯤ ꯑꯗꯨꯝ ꯁꯥꯏꯗꯅ꯫
ꯃꯥꯅꯦ꯫
ꯀꯨꯟꯊ꯭ꯔꯥ ꯃꯉꯥꯖꯦ ꯁꯨꯈ꯭ꯔꯁꯨ ꯃꯤꯅ ꯇꯧꯔꯛ ꯇꯧꯔꯛ ꯁꯥꯟꯅꯕꯗꯨꯗꯤ ꯑꯗꯨꯝ ꯄꯩꯁꯥ ꯁꯥꯔꯤꯅꯦꯕ꯫
ꯑꯗꯣ ꯁꯤ ꯁꯨꯔꯀꯥꯟꯗꯅꯦꯕ ꯑꯃꯨꯛ ꯊꯣꯏꯕꯤꯆꯥꯒꯤ ꯍꯟ ꯀꯨꯟ ꯐꯪꯉꯤꯗꯣ ꯑꯗꯨꯒꯤꯗꯣ꯫
ꯎꯝ ꯑꯗꯨ ꯀꯩꯅꯣꯗꯣ ꯑꯃ ꯊꯣꯏꯕꯤꯒꯤꯗꯣ ꯑꯗꯨꯒꯤꯗꯣ ꯑꯃꯨꯛꯇ ꯇꯝꯖꯦ ꯌꯥꯎꯗꯦ꯫ ꯍꯣꯏ ꯀꯩꯅꯣ ꯇꯧꯁꯦꯕ ꯑꯗꯣ ꯑꯝꯇ ꯍꯪꯉꯣ ꯅꯪ ꯑꯉꯥꯡ ꯇꯨꯏꯁꯟ ꯊꯤꯟ ꯆꯠꯇꯣꯏꯔꯣ? ꯑꯗꯨ ꯊꯤꯟꯆꯠꯄꯗ ꯐꯣꯟꯗ ꯁꯥꯟꯅꯁꯤꯔꯛꯄꯨꯗꯤ ꯆꯪꯁꯤꯜꯂꯒ ꯋꯥꯔꯤꯗ ꯑ ꯍꯗꯅ
ꯅꯪꯒꯤ ꯑꯙꯥꯔ ꯄꯥꯟꯈꯤꯗꯨꯔꯣ
ꯑꯗꯨꯁꯨ ꯑꯗꯨꯅꯦ ꯑꯗꯨꯒ ꯃꯥꯒꯤꯗꯣ
ꯃꯥꯒꯤꯗꯣ ꯍꯥꯏꯁꯦ ꯀꯩꯅꯣ
ꯐꯂꯛꯄ
ꯑꯣ ꯑꯗꯨꯗ ꯍꯥꯏꯔꯛꯑꯦ ꯈꯪꯉꯦ ꯑꯩ
ꯍꯥꯥ
ꯈꯪꯉꯦꯕ ꯍꯥꯏꯔꯛꯑꯦꯕ ꯎꯝ ꯁꯤ ꯁꯤꯗ ꯅꯠꯇꯕꯤꯗ ꯇꯣꯉꯥꯟꯅl ꯐꯣꯟ ꯇꯧꯔꯛꯑꯦꯕꯀꯣ ꯑꯗꯨꯒ ꯍꯥꯏꯔꯛꯑꯦꯕ ꯑꯩ ꯈꯪꯉꯦꯕ
ꯑꯣ ꯑꯗꯨ ꯈꯪꯉꯗꯤ ꯍꯣꯔꯦꯟ ꯀꯩꯅꯣ ꯇꯧꯔꯣ ꯑꯣ ꯅꯪ ꯊꯝꯃꯣ ꯍꯥꯥ ꯑꯣ ꯊꯃꯣ ꯊꯃꯣ
ꯎꯝ
ꯎ